ꯍꯥꯎ
ꯇꯥꯔꯤꯕꯣ
ꯇꯥꯏꯌꯦ ꯇꯥꯏꯌꯦ
ꯑꯣ ꯑꯁꯨꯝ ꯅꯋꯥ ꯅꯄꯥꯎ ꯅꯈꯣꯟ ꯇꯥꯗ ꯀꯨꯏꯔꯦꯅ ꯇꯧꯔꯛꯏꯅꯤꯅꯦꯍꯦ
ꯎꯝ ꯀꯃꯥꯏ ꯀꯃꯥꯏ ꯂꯩꯔꯤ
ꯑꯗꯨꯨꯝ ꯈꯔ ꯆꯥ ꯈꯔ ꯇꯨꯝ ꯑꯗꯨꯝ ꯃꯇꯝ ꯂꯦꯟ ꯂꯩꯔꯦꯗꯅ ꯅꯨꯡꯁꯥ ꯇꯥꯕꯅꯦ ꯈꯪꯗꯦ ꯀꯔꯝ ꯀꯔꯝꯅ ꯂꯩꯔꯤꯒꯦ ꯅꯪꯕꯣ
ꯂꯩꯔꯤꯗ ꯑꯗꯨꯝ ꯍꯥꯟꯅꯩ ꯍꯥꯟꯅꯩ ꯍꯥꯃꯨ ꯍꯥꯃꯨ ꯍꯥꯏꯗꯨꯅꯤ
ꯑꯣ ꯆꯥꯛ ꯏꯁꯤꯡꯗꯤ ꯆꯥꯔꯕꯣ
ꯆꯔꯦ ꯅꯣꯏ ꯆꯥꯔꯕꯣ
ꯑꯩꯁꯨ ꯆꯥꯔꯦ ꯀꯨꯏꯗ꯭ ꯔꯤ ꯆꯥꯛ ꯇꯣꯛꯄ
ꯑꯣ
ꯀꯔꯤ ꯃꯊꯦꯜ ꯆꯥꯔꯕ
ꯀꯥꯡꯁꯣꯏ ꯆꯥꯏ ꯅꯣꯏꯗꯤ
ꯑꯩꯈꯣꯏꯗꯤ ꯀꯩꯅꯣꯝꯃ ꯑꯣ ꯃꯥꯏꯔꯦꯟ ꯊꯣꯡꯉꯦ ꯑꯩꯈꯣꯏ ꯃꯥꯅ
ꯎꯝ
ꯍꯣꯏ ꯀꯅꯥ ꯊꯣꯡꯉꯤꯅꯣ
ꯑꯩꯈꯣꯏ ꯏꯆꯟꯅꯨꯄꯤꯅ ꯊꯣꯡꯉꯦ꯫
ꯑꯣ ꯑꯣ ꯅꯪꯅꯆꯟꯅꯨꯄꯤ ꯂꯩꯔꯤꯕꯣ ꯌꯨꯝꯗ
ꯂꯩꯌꯦ ꯃꯥ ꯍꯟꯇꯛ ꯀꯩꯅꯣ ꯅꯤꯠ ꯊꯥꯔꯨꯕꯒꯤ ꯍꯣꯁꯇꯦꯜꯗ ꯂꯩꯔꯨꯕꯅꯦ ꯊꯣꯛꯂꯛꯑꯦ ꯑꯃꯨꯛ ꯍꯟꯅꯤ ꯍꯥꯏꯔꯤꯁꯤꯅꯤ ꯃꯣꯏ ꯃꯤꯠ
ꯍꯟꯗꯛ ꯅꯤꯠ ꯊꯥꯒꯤꯕꯗꯣ
ꯑꯥ
ꯑꯣ ꯃꯣꯏ ꯅꯤꯠ ꯑꯦꯀꯖꯥꯝꯗꯣꯅꯨꯡꯉꯥꯏ ꯍꯥꯏꯕ꯭ꯔꯣ ꯃꯥꯕꯨ ꯀꯃꯥꯏꯅ ꯇꯧꯒꯦ
ꯑꯗꯨꯝ ꯑꯗꯨꯝ ꯅꯨꯡꯉꯥꯏꯌꯦꯅꯗꯤ ꯍꯥꯏ ꯑꯗꯣ ꯑꯃꯨꯛ ꯍꯜꯂꯅꯤ ꯃꯣꯏꯁꯦ ꯀꯣꯏꯁꯟ ꯂꯤꯛ ꯑꯣꯏ ꯍꯥꯏꯕ꯭ꯔꯥ ꯀꯩꯅꯣꯝ ꯑꯗꯨꯒꯤ
ꯀꯣꯏꯁꯟ ꯂꯤꯛ ꯑꯣꯏꯌꯦꯕ
ꯑꯥ
ꯑꯩꯈꯣꯏ ꯁꯤ ꯃꯅꯤꯄꯨꯔꯗꯔꯣ ꯅꯇꯔꯥ ꯀꯥꯏ ꯌꯒꯗ
ꯈꯪꯗꯦꯅꯦ ꯀꯥꯢ ꯖꯒꯥ ꯑꯣꯏꯔꯤꯅꯣ ꯑꯩꯁꯨ ꯃꯨꯟꯅ ꯍꯪꯗ꯭ꯔꯦ ꯃꯉꯣꯟꯗꯁꯨ
ꯍꯥꯏꯗꯤ ꯃꯣꯏ ꯅꯤꯠꯀꯤꯔꯣ ꯑꯦꯛꯖꯥꯝꯗꯣ ꯄꯨꯂꯞ ꯍꯅꯤ ꯍꯥꯏꯔ ꯇꯥꯗ꯭ꯔꯒ ꯃꯣꯏ ꯅꯨꯃꯤꯠ ꯅꯨꯃꯤꯠꯀꯤ ꯍꯟꯗꯨꯏꯔꯥ
ꯄꯨꯂꯞ ꯍꯟꯅꯤꯌꯦ ꯃꯌꯥꯝ ꯃꯣꯏ ꯃꯌꯥꯝ ꯄꯨꯜꯂꯞꯀꯤ ꯍꯟꯗꯛ ꯊꯥꯈꯤꯕ ꯀꯥꯡꯨꯗꯨꯒꯤ
ꯑꯣ
ꯑꯗꯨꯁꯨ ꯐꯔꯛꯅꯤꯅꯦ
ꯎꯝ ꯃꯥꯅꯦ ꯇꯥꯃꯣ ꯍꯣꯏ ꯕꯕꯥꯍꯣꯏꯗꯤ ꯀꯃꯥꯏ ꯇꯧꯔꯤ ꯀꯝꯗꯧꯔꯤ
ꯑꯗꯨꯝ ꯈꯣꯏ ꯕꯥ ꯍꯣꯢꯁꯨ ꯑꯗꯨꯝ ꯂꯩꯔꯤ ꯑꯩꯈꯣꯏ ꯗꯥꯅꯥ ꯑꯗꯨꯝ ꯃꯥꯒꯤ ꯊꯕꯛꯇꯨ ꯃꯈꯥ ꯆꯠꯊꯔ꯭ꯤ ꯃꯣꯏ ꯑꯉꯥꯡ ꯇꯝꯕꯤꯕ꯭ꯔꯥ ꯇꯧꯕꯗꯣ
ꯑꯣ ꯅꯣꯏ ꯀꯩꯅꯣ ꯑꯉꯥꯡ ꯌꯨꯝꯗ ꯊꯝꯕꯗꯣ ꯊꯝꯃꯤꯔꯣ
ꯑꯉꯥꯡ ꯎꯝ ꯃꯣꯏ ꯑꯉꯥꯡ ꯃꯣꯏ ꯃꯣꯏ ꯇꯔꯥꯃꯉꯥꯒꯨꯝꯕ ꯂꯩ ꯃꯥꯂꯦ
ꯑꯣ
ꯃꯣꯏ ꯃꯩꯇꯩ ꯃꯆꯥ ꯃꯣꯏ ꯃꯉꯥ ꯇꯔꯨꯛ ꯑꯃ ꯆꯤꯡꯒꯤ ꯃꯣꯏ ꯅꯤꯄꯥꯜ ꯃꯥꯄꯜ ꯑꯃ ꯑꯗꯨꯃꯥꯏꯅ
ꯑꯣ ꯑꯗꯨꯝ ꯑꯣ ꯑꯗꯨꯗꯤ ꯃꯣꯏ ꯆꯥꯕ ꯊꯛꯄꯒꯤꯗꯤ ꯀꯃꯥꯏꯅ ꯑꯦꯔꯦꯟꯖ ꯇꯧꯔꯤꯕ
ꯆꯥꯕ ꯊꯛꯄꯒꯤꯗꯤ ꯃꯌꯥꯝꯇꯧꯔꯦ ꯑꯗꯨꯝ ꯃꯣꯏꯒꯤ ꯊꯥꯒꯤ ꯑꯣꯏꯅꯅꯦ ꯃꯣꯏꯒꯤ ꯆꯥꯕ ꯊꯛꯄ ꯂꯣꯏ ꯌꯥꯎꯔꯒ ꯂꯨꯄꯥ ꯂꯤꯁꯤꯡ ꯇꯔꯨꯛ ꯆꯥꯝꯃꯉꯥ ꯃꯃꯥꯏꯅ ꯂꯧꯋꯦ ꯃꯤ ꯑꯉꯥꯡ ꯑꯃꯃꯝꯗ
ꯑꯣ
ꯑꯗꯨ ꯀꯩꯅꯣ ꯆꯥꯕ ꯊꯛꯄꯩ ꯀꯩꯅꯣ ꯇꯧꯕꯩꯗꯅ ꯊꯣꯡꯕꯩꯗꯨꯅ ꯑꯃꯨꯛ ꯑꯩꯈꯣꯏꯇꯩ ꯃꯅ ꯑꯅꯝꯕ ꯊꯣꯡꯉꯦ ꯃꯣꯏꯗꯨ ꯆꯥꯕꯥ ꯊꯛꯞꯁꯨ ꯑꯗꯨꯝ ꯄꯤꯔꯤ
ꯑꯣ ꯏꯇꯩꯃꯗꯨ ꯅꯣꯏ ꯑꯗꯨꯋꯥꯏꯗꯏꯔꯣ ꯀꯥꯏ ꯖꯒꯥꯗꯩꯅꯣ
ꯏꯇꯩꯃ ꯑꯩꯈꯣꯏ ꯈꯨꯟ ꯊꯪꯅꯕꯗꯩꯅꯤ
ꯑꯣ
ꯑꯗꯨ ꯅꯪꯅ ꯂꯧꯁꯥꯅꯂꯦ
ꯑꯣ ꯐꯔꯦꯗ ꯑꯗꯨꯅ ꯃꯤꯠꯅ ꯈꯣꯡꯅ ꯎꯕꯅꯤꯅꯀꯣ
ꯑꯗꯨꯅꯦ ꯂꯝ ꯂꯥꯞꯄꯁꯦ ꯆꯠꯇꯃꯤꯅ ꯀꯣ ꯑꯃꯔꯣꯝꯗ ꯌꯥꯝ ꯎꯝ ꯑꯃꯔꯣꯝꯗ ꯌꯥꯝ ꯐꯩ ꯑꯗꯨꯗꯤ ꯀꯩꯅꯣ ꯇꯧꯕꯒꯤ ꯍꯥꯏꯗꯤ ꯄꯩꯁꯥ ꯅꯨꯡꯁꯥ ꯍꯧꯖꯤꯛ ꯂꯨꯍꯣꯡꯕ ꯃꯇꯝꯗ ꯌꯥꯝꯅ ꯆꯥꯛꯅꯩꯗꯅ
ꯑꯥ
ꯏꯤꯡ ꯇꯤꯡꯍꯧꯗ꯭ꯔꯦ ꯂꯝꯗꯨꯣ ꯅꯝꯗ ꯈꯣꯡ ꯆꯠꯅꯔꯝꯅꯤꯅ
ꯎꯝ ꯐꯩꯌꯦ ꯑꯗꯨꯅ ꯅꯛꯄꯗꯨꯅ
ꯑ ꯍꯧꯖꯤꯛꯀꯥꯟ ꯆꯥꯗ ꯑꯣ ꯍꯧꯖꯤꯛꯀꯥꯟ ꯆꯪꯅꯔꯤꯕ ꯂꯨꯍꯣꯡꯕꯁꯤ ꯆꯪꯅꯔꯤ ꯄꯩꯁꯥ ꯅꯨꯡꯁꯥ ꯃꯌꯥꯝ ꯑꯃ
ꯑꯗꯨ ꯄꯩꯁꯥꯗꯤ ꯀ ꯄꯩꯁꯥ ꯍꯣꯡ ꯗꯣꯏ ꯁꯦ
ꯎꯝ ꯕꯕꯥꯗꯤ ꯍꯥꯟꯅ ꯑꯩ ꯀꯣꯆ ꯀꯩꯅꯣꯒꯤ ꯚꯣꯂꯤꯕꯣꯜꯒꯤ ꯀꯣꯆ ꯑꯣꯏꯕ ꯑꯗꯨꯝ ꯑꯣꯏꯔꯤ?
ꯑꯣꯏꯔꯤ ꯑꯗꯨꯝ ꯑꯣꯏꯔꯤ ꯔꯦꯐ꯭ꯔꯤꯁꯨ ꯑꯗꯨꯝ ꯀꯣꯡꯕ ꯁꯠꯅꯤ ꯑꯗꯨꯝ ꯑꯣꯏ ꯍꯧꯖꯤꯛꯀꯥꯟꯗꯤ ꯑꯃꯨꯛ ꯑꯩꯈꯣꯏꯒꯤ ꯚꯣꯂꯤꯕꯣꯜꯁꯦ ꯀꯩꯅꯣ ꯇꯧꯗ꯭ꯔꯦ ꯀꯟꯅ ꯇꯣꯔꯅꯥꯃꯦꯟ ꯃꯇꯝ ꯅꯠꯇꯦꯕ ꯍꯧꯖꯤꯛꯁꯦ
ꯑꯣ
ꯇꯣꯔꯅꯥꯃꯦꯟ ꯌꯥꯝ ꯇꯧꯏ ꯄꯔꯦꯡꯁꯤꯗꯅ ꯑꯩꯈꯣꯏꯒꯤ ꯁꯦꯞꯇꯦꯝꯕꯔ ꯁ꯭ꯋꯥꯏꯗꯀꯣ
ꯑꯥ
ꯏꯁꯇꯦꯠ ꯂꯦꯚꯦꯜꯅ ꯑꯃ ꯂꯩꯌꯦꯕ
ꯑꯥ
ꯑꯝꯇ ꯇꯧꯔꯛꯑꯅꯤ ꯃꯥꯏ ꯃꯥꯒꯤ ꯀꯦꯇꯥꯒꯣꯔꯤꯒꯤꯀꯣ
ꯑꯥ
ꯑꯗꯨ ꯇꯧꯔꯛꯑꯅꯤ ꯑꯗꯨ ꯍꯦꯛ ꯂꯣꯏꯕꯒ ꯊꯥꯃꯨꯛ ꯐꯥꯕꯒ ꯁꯤꯂꯦꯛꯁꯟ ꯂꯤꯁ ꯊꯣꯛꯂꯛꯑꯅꯤ ꯑꯩꯈꯣꯏ ꯅꯦꯁꯅꯦꯜ ꯆꯠꯅꯕꯀꯣ ꯑꯗꯨꯒꯤ ꯃꯣꯏ ꯁꯦꯂꯦꯛꯁꯟ ꯂꯤꯁꯇ꯭ ꯇ꯭ꯔꯥꯏꯜ ꯀꯧꯔꯛꯑꯅꯤ ꯑꯗꯨ ꯀꯣꯛ ꯃꯇꯨꯡꯗ ꯁꯨꯝ ꯅꯕꯦꯝꯕꯔ ꯗꯤꯁꯦꯝꯕꯔ ꯑꯗꯥꯏꯗ ꯂꯣꯏ ꯆꯠꯅꯩꯌꯦꯕ ꯑꯩꯈꯣꯏ ꯅꯦꯁꯅꯦꯜ ꯇꯣꯔꯅꯥꯃꯦꯟꯁꯦ ꯑꯗꯨ ꯍꯦꯛ ꯍꯟꯂꯛꯄꯩꯗꯗꯤ ꯖꯥꯅꯨꯋꯔꯤ ꯑꯗꯥꯏꯗꯩꯗꯤ ꯚꯣꯂꯤꯕꯣꯜ ꯇꯣꯔꯅꯃꯦꯟꯁꯤ ꯃꯅꯤꯄꯨꯔꯒꯤ ꯍꯧꯔꯛꯑꯥꯅꯤ ꯑꯗꯨꯝ ꯑꯗꯩ ꯃꯔꯤ ꯃꯔꯤ ꯃꯔꯤ ꯁꯥꯟꯅꯗꯨꯅ ꯅꯣꯡ ꯆꯤꯡ ꯇꯥꯔꯗꯤ ꯊꯦꯡꯗꯥꯗꯣꯏꯅꯦ ꯑꯦꯄ꯭ꯔꯤꯜ ꯑꯦꯄ꯭ꯔꯤꯜ ꯑꯗꯨꯋꯥꯏꯐꯥꯎ ꯁꯥꯟꯅꯔꯅꯤ ꯌꯥꯎꯁꯪ ꯃꯇꯨꯡꯁꯦ
ꯑꯣ
ꯁꯤꯐꯥꯎ ꯐꯖꯅ ꯁꯥꯟꯅꯔꯝꯒꯅꯤ ꯑꯗꯩꯗꯤ ꯑꯃꯨꯛ ꯇꯣꯔꯅꯥꯃꯦꯟꯁꯦ ꯑꯃꯨꯛ ꯁꯤꯖꯟꯅꯤ ꯂꯣꯏꯗꯣꯏꯅꯦ ꯑꯩꯈꯣꯏ ꯑꯗꯨꯒꯤ ꯃꯨꯛ ꯃꯊꯪꯒꯤ ꯏꯁꯇꯦꯠ ꯂꯦꯕꯦꯜꯗꯨ ꯉꯥꯏꯔꯒ ꯑꯃꯨꯛ ꯁꯥꯟꯅꯕ ꯍꯥꯏꯇꯥꯔꯦ
ꯑꯣ
ꯄꯣꯁꯦꯁ ꯃ ꯆꯠꯂꯦ
ꯎꯝ ꯃꯣꯏ ꯇꯣꯔꯅꯃꯦꯟꯅ ꯒꯥꯏꯗꯨꯗꯤ ꯇꯣꯏ ꯇꯣꯏꯅ ꯀꯧꯔꯛꯄ꯭ꯔꯣ ꯀꯃꯥꯏ ꯇꯧꯒꯦ
ꯇꯣꯔꯅꯥꯃꯦꯟꯁꯦ ꯑꯗꯨꯝ ꯑꯗꯨꯝ ꯇꯣꯛꯑꯦ ꯑꯗꯨꯅꯤ ꯌꯥꯝꯅ ꯀꯩꯅꯣ ꯇꯧꯗꯣꯏꯗꯤ ꯃꯃꯥꯡ ꯃꯇꯝ ꯈꯔꯗꯤ ꯇꯧꯗ꯭ꯔꯦ ꯑꯩꯈꯣꯏꯒꯤ ꯀꯣꯔꯣꯅꯥ ꯇꯧꯈꯤꯕ ꯑꯗꯨ ꯍꯦꯛ ꯑꯣꯏꯕꯒ ꯑꯃꯨꯛ ꯑꯩꯈꯣꯏꯒꯤ ꯏꯔꯥꯡ ꯇꯧꯁꯟꯈ꯭ꯔꯦꯗꯅ
ꯑꯥ
ꯇꯣꯔꯅꯃꯦꯟꯗꯣ ꯐꯖꯅ ꯂꯦꯞꯄꯨꯔꯦ ꯑꯗꯣ ꯍꯧꯖꯤꯛꯁꯦ ꯏꯔꯥꯡꯁꯦ ꯈꯔ ꯈꯔ ꯑꯗꯨꯝ ꯐꯅꯔꯛꯄ ꯍꯥꯏꯇꯥꯔꯦ ꯄꯨꯔꯥ ꯐꯕꯗꯤ ꯅꯠꯇꯦꯗꯅ
ꯑꯥ
ꯑꯗꯨꯗꯒꯤ ꯇꯣꯔꯅꯥꯃꯦꯟꯁꯦ ꯑꯃꯨꯛ ꯍꯧꯔꯦ ꯇꯧꯕ ꯃꯊꯪ ꯃꯊꯪ ꯍꯨꯖꯤꯁꯦ ꯃꯨꯛ ꯇꯣꯔꯅꯥꯃꯦꯟ ꯑꯃꯨꯛ ꯂꯣꯏꯕ ꯃꯇꯝ ꯍꯥꯏꯇꯥꯔꯦ
ꯑꯣ
ꯑꯃꯨꯛ ꯑꯃꯨꯛꯃꯥꯏꯗ ꯈꯔꯒ ꯂꯦꯞꯄꯤ ꯇꯣꯔꯅꯃꯦꯟ ꯏ꯭ꯁꯇꯦꯠ ꯂꯦꯚꯦꯜꯒꯤ ꯇꯧꯕꯨꯡ ꯉꯥꯏꯇꯔꯦ ꯑꯨꯝ ꯑꯗꯨ ꯑꯗꯨ ꯍꯥꯏꯔꯒ ꯅꯣꯏꯕꯥꯕꯨ ꯀꯩꯅꯣ ꯄꯨꯂꯤꯁꯇ ꯀꯩꯅꯣ ꯑꯣꯏꯈꯤꯗꯥꯏꯅꯦ
ꯑꯥ ꯍꯣꯏꯌꯦ ꯑꯦꯝ-ꯃꯥꯔ ꯑꯣꯏꯕ
ꯑꯣ ꯀꯩꯂꯝꯗ ꯄꯣꯠꯁꯤꯟ ꯇꯥꯔꯤꯅꯣ
ꯑꯥ ꯏꯝꯐꯥꯜꯗ ꯑꯗꯨꯝ ꯂꯩꯗ
ꯑꯣ ꯁꯦꯀꯦꯟ ꯑꯦꯃꯥꯔ ꯗꯔꯣ
ꯐꯥꯁ ꯑꯦꯝ ꯃ꯭ꯥꯔꯗ ꯑꯗꯨꯝ ꯂꯩ
ꯃꯣꯏꯗꯤ ꯗ꯭ꯌꯨꯇꯤ ꯑꯗꯨꯝ ꯌꯨꯝꯗ ꯆꯠꯂꯤꯔꯥ ꯅꯠꯇ꯭ꯔ ꯀꯥꯏ ꯂꯩꯔ ꯇꯧꯋꯤꯅꯦ ꯃꯣꯏꯅ
ꯑꯥꯗ ꯂꯩ ꯑꯗꯨꯒ ꯀꯩꯅꯣ ꯇꯧꯔꯛꯄ ꯑꯃꯨꯛ ꯍꯥꯏꯗꯤ ꯄꯥꯁ ꯑꯃꯨꯛꯃꯨꯛ ꯂꯥꯛꯑꯦ ꯍꯞ ꯇꯥ ꯑꯃꯨꯛ ꯊꯥ ꯑꯝꯗ ꯍꯞꯇꯥꯃꯨꯛ ꯑꯗꯨꯃꯥꯏꯅ ꯂꯥꯛꯑꯦ ꯈꯪꯗꯦꯗ ꯂꯩꯔꯤꯅ ꯄꯪꯂꯩ ꯄꯪꯂꯩꯩ
ꯑꯗꯣꯏꯖꯨ ꯀꯩꯅꯣꯅꯤ ꯅꯣꯏꯗꯨꯃꯥꯏ ꯇꯣꯂꯣꯞ ꯆꯥꯕꯁꯦ ꯅꯨꯡꯉꯥꯏꯌꯦꯗꯅ
ꯅꯨꯉꯥꯏꯇꯦꯗ ꯇꯣꯂꯣꯞꯅꯦꯅ ꯍꯩꯀꯨ ꯃꯅꯥꯗ ꯌꯣꯝꯕ ꯇꯂꯣꯞ ꯁꯤ ꯁꯤꯕꯨ ꯍꯧꯖꯤꯛꯀꯤ ꯃꯇꯝꯁꯤꯗꯗꯤ ꯌꯥꯗ꯭ꯔꯦ
ꯁꯨꯔ ꯆꯥꯕꯖꯤꯒ ꯇꯣꯂꯣꯞ ꯂꯥꯛꯄꯁꯤꯒ ꯈꯦꯠꯅꯕ ꯂꯩꯅꯦ ꯅꯪꯕꯣ
ꯍꯣꯏ ꯑꯗꯨꯕꯨꯗꯤ ꯆꯨꯝꯕ
ꯇꯣꯂꯣꯞ ꯍꯥꯏꯗꯤ ꯁꯨꯡꯁꯣꯏ ꯁꯣꯏꯗꯕꯤ ꯑꯗꯨꯝ ꯐꯪꯉꯗꯧꯕꯅꯤ
ꯎꯝ
ꯁꯨꯕ ꯃꯤꯖꯤꯗꯤ ꯁꯨꯗ꯭ꯔꯒꯗꯤ ꯇꯣꯛꯑꯦ ꯑꯗꯨꯅꯤ ꯃꯌꯥꯝꯑꯃ ꯊꯕꯛ ꯇꯧꯕ ꯇꯧꯕ ꯇꯝꯅꯔꯤꯁꯤ
ꯎꯝ ꯑꯦ ꯑꯗꯨ ꯍꯥꯏꯔꯒ ꯅꯣꯏ ꯃꯥꯗꯣ ꯀꯩꯅꯣ ꯁꯥꯒꯨꯝ ꯇꯧꯗꯥꯏꯅꯦ ꯀꯔꯤ ꯀꯔꯤ ꯑ ꯐꯩꯖꯣꯝ ꯍꯥꯏ ꯕ꯭ꯔꯣ
ꯍꯣꯏ ꯃꯨꯀꯥ ꯐꯩꯖꯣꯝ ꯃꯨꯀꯥ ꯐꯩꯖꯣꯝ ꯁꯥꯔꯤ ꯑꯩꯈꯣꯏꯅꯅꯦ ꯀꯩꯅꯣ ꯇꯧꯕ ꯑꯩꯈꯣꯏꯅ ꯑꯗꯨꯝ ꯍꯥꯏꯗꯤ ꯑꯩꯈꯣꯏꯒꯤ ꯐꯤꯁꯥꯕꯤ ꯃꯌꯥꯝ ꯂꯩꯗꯅ ꯑꯗꯨ ꯂꯝ ꯂꯝꯒꯤ ꯐꯤꯁꯥꯕꯤ ꯃꯌꯥꯝꯗꯣ ꯑꯈꯣꯏ ꯃꯥꯅ ꯑꯗꯨꯝ ꯃꯣꯏꯒꯤ ꯐꯤꯅꯨꯡ ꯂꯪꯁꯤꯡꯗꯣ ꯑꯗꯨ ꯊꯥꯗꯗꯩꯅꯦꯕ ꯑꯩꯈꯣꯏꯅ ꯂꯩꯔꯒ ꯑꯗꯨ ꯂꯩꯔ ꯊꯥꯗꯔꯒ ꯃꯣꯏꯅ ꯁꯥꯔꯅꯤꯗꯅ ꯗꯨꯒ ꯁꯥꯔꯒ ꯑꯩꯈꯣꯏꯗ ꯄꯨꯈꯠꯂꯛꯑꯅꯤ
ꯑꯥ
ꯑꯩꯈꯣꯏꯅ ꯑꯃꯨꯛ ꯃꯣꯏꯒꯤ ꯑꯃꯨꯛ ꯃꯣꯏꯅ ꯐꯤ ꯁꯥꯕꯩ ꯃꯃꯜ ꯍꯥꯏꯇꯥꯔꯦ
ꯑꯥ
ꯐꯤꯁꯥ ꯃꯟ ꯑꯃꯨꯛ ꯄꯤꯗꯣꯏꯅꯦꯕ
ꯑꯥ
ꯑꯗꯨꯒ ꯑꯈꯣꯏꯅ ꯑꯃꯨꯛ ꯑꯗꯨꯒꯤ ꯐꯤ ꯃꯌꯥꯝ ꯂꯣꯏ ꯈꯣꯝꯖꯤꯜꯂꯒ ꯑꯃꯨꯛ ꯑꯩꯈꯣꯏꯒꯤ ꯏꯝꯐꯥꯜꯗ ꯂꯩꯕ ꯑꯗꯨꯝ ꯐꯤ ꯃꯌꯥꯝ ꯌꯣꯟꯕꯝ ꯂꯩꯗꯅ ꯈꯣꯏ ꯍꯦꯟꯂꯨꯝ ꯁꯣꯔꯨꯝ ꯃꯌꯥꯝ ꯂꯩꯗꯅ ꯑꯗꯨꯝꯕꯣꯟꯗ ꯑꯩꯈꯣꯏꯅ ꯑꯃꯨ ꯊꯥꯗꯣꯛꯑꯅꯤ
ꯎꯝ
ꯑꯗꯣ ꯃꯣꯏꯅ ꯑꯃꯨꯛ ꯑꯩꯈꯣꯏꯗ ꯄꯩꯁꯥ ꯑꯃꯨꯛ ꯄꯤꯔꯛꯇꯣꯏꯅꯦꯕ
ꯎꯝ
ꯇꯧ ꯃꯦꯅꯦꯁ ꯇꯧꯅꯩ ꯍꯥꯏꯇꯥꯔꯦ ꯂꯩꯁꯥꯕꯤꯒꯤ ꯃꯨꯛ ꯑꯩꯈꯣꯏꯒꯤꯃꯨꯛ ꯂꯧꯍꯧꯕ ꯑꯃꯥꯏꯅ
ꯑꯣ ꯐꯤꯁꯥꯕꯤꯗꯗꯤ ꯀꯌꯥ ꯀꯌꯥꯃꯨꯛ ꯀꯃꯥꯏꯅ ꯄꯤꯌ
ꯐꯤꯁ ꯃꯣꯏ ꯐꯩꯖꯣꯉꯁꯦ ꯁꯝꯅ ꯍꯥꯏꯔꯕꯗ ꯐꯤ ꯑꯃ ꯁꯥꯕꯗ ꯃꯣꯏ ꯑꯗꯨꯝ ꯅꯣꯡꯃꯗ ꯂꯣꯏꯁꯟꯕ ꯌꯥꯎꯋꯦꯕꯀꯣ
ꯑꯥ
ꯅꯣꯡꯃꯗ ꯂꯣꯏꯔꯦ ꯃꯣꯏ ꯂꯨꯄꯥ ꯑꯗꯨꯝ ꯅꯣꯡꯃꯩ ꯆꯥꯇ꯭ꯔꯦꯠ ꯆꯥꯅꯤꯄꯥꯟ ꯑꯗꯨꯃꯥꯏꯅ ꯐꯪꯏ
ꯑꯣ ꯑꯣ ꯑꯣ ꯑꯗꯨꯗꯤ ꯑꯗꯨꯝ ꯑꯣ ꯑꯗꯨꯗꯤ ꯑꯗꯨꯝ ꯌꯥꯏꯅꯦ
ꯑꯗꯨꯝ ꯌꯥꯏ ꯑꯗ ꯗꯨꯝ ꯑꯩꯈꯣꯏꯖꯨ ꯑꯗꯨꯝ ꯈꯔ ꯐꯪꯍꯧꯔꯤꯅꯤꯗꯅ ꯌꯣꯜꯂ ꯃꯇꯨꯡꯗ ꯑꯗꯨꯝ ꯑꯩꯈꯣꯏ ꯃꯁꯦꯟ ꯎ ꯈꯪꯒ ꯌꯦꯟꯊꯣꯛ ꯌꯦꯟꯁꯤꯟ ꯇꯧꯔꯒ ꯑꯩꯈꯣꯏ ꯃꯁꯦꯟ ꯈꯒ ꯌꯦꯟꯅꯕꯥꯗꯨꯅꯤ ꯐꯤ ꯗꯨꯝ ꯑꯗꯨꯝ ꯂꯨꯍꯣꯡ ꯆꯤꯡꯃꯠ ꯇꯝ ꯍꯥꯏꯇꯥꯔꯦꯅꯦ ꯑꯗꯨꯝ ꯀꯥꯟ ꯐꯤꯖ ꯑꯣꯗꯔ ꯌꯥꯝ ꯂꯩꯌꯦ
ꯑꯣ
ꯑꯗꯣ ꯐꯤ ꯇꯠꯄ ꯍꯥꯏꯖꯦ ꯐꯤꯗꯤ ꯄꯥꯛꯇꯤ ꯇꯠꯇꯤ ꯇꯠꯇꯦ ꯑꯣꯗꯔꯗꯤ ꯑꯗꯨꯝ ꯂꯥꯛꯇꯤ ꯂꯥꯛꯑꯦꯕꯀꯣ ꯑꯗꯨꯒ ꯀꯨꯝꯍꯩ ꯍꯔꯥꯎ ꯂꯩꯕ ꯂꯩꯕ ꯁꯨꯝ ꯀꯥꯟꯗ ꯐꯤꯒꯤ ꯑꯣꯗꯔꯖꯦ ꯍꯦꯜꯂꯦꯕ ꯂꯝꯗꯝꯗꯒꯤ ꯃꯌꯥꯝ ꯂꯥꯛꯄꯗꯣ ꯑꯩꯈꯣꯏ ꯄꯤ ꯉꯝꯗꯕ ꯌꯥꯎꯋꯤꯗ ꯃꯗ ꯌꯥꯝꯃꯟꯗꯅ ꯗꯣ ꯑꯃ ꯑꯃꯥꯏꯅ ꯂꯩꯌꯦ ꯐꯤ ꯑꯣ ꯅꯪꯖꯨ ꯍꯌꯦꯡ ꯅꯪꯒꯤ ꯂꯨꯍꯣꯡ ꯈꯣꯏꯍꯣꯡꯕꯗ ꯍꯥꯏꯔꯛꯑꯣ ꯐꯩꯖꯣꯝ
ꯂꯨꯑꯣꯡꯕꯒ ꯋꯥꯠꯂꯤꯗ ꯐꯤꯕꯝ ꯌꯥꯝ ꯆꯥꯗ꯭ꯔꯤ
ꯋꯥꯠꯂꯖꯨ ꯍꯌꯦꯡ ꯅꯤꯡꯖꯪꯉꯑꯣꯕ
ꯅꯤꯡꯖꯪꯉꯛꯀꯦ ꯅꯤꯡꯖꯪꯉꯛꯀꯦ
ꯃꯌꯥꯝꯅ ꯄꯤꯅꯕ ꯃꯃꯟꯗꯩꯩ ꯑꯩꯈꯣꯏ ꯅꯉꯣꯟꯗ ꯗꯤꯁꯀꯥꯎꯟ ꯃꯌꯥꯝ
ꯑꯦ ꯑꯗꯨꯕꯨꯗꯤ ꯀꯩꯅꯣꯅꯤ ꯈꯪꯅ ꯆꯥꯟꯅꯕ ꯍꯥꯏꯁꯤꯗꯤ ꯈꯔꯥ ꯇꯧꯗ꯭ꯔꯒꯗꯤ
ꯑꯗꯨꯅꯤ ꯌꯦꯝꯎꯍꯣꯏ ꯅꯪꯒꯤ ꯂꯨꯍꯣꯡꯕꯗꯨꯗꯤ ꯃꯇꯦꯡ ꯃꯌꯥꯝ ꯄꯥꯡꯗꯣꯏꯅꯦ
ꯑꯗꯨꯅꯦ ꯑꯗꯨꯅꯦ ꯅꯣꯏ ꯂꯨꯍꯣꯡꯕ ꯑꯗꯨꯁꯨ ꯄꯥꯡꯗꯣꯏꯅꯤ ꯀꯩꯅꯣꯅꯦ
ꯑꯦ ꯍꯦ ꯑꯩꯁꯨ ꯂꯨꯍꯣꯡꯅꯤ ꯅꯡꯉꯣꯟꯗꯩꯗꯤ ꯑꯩꯅ ꯍꯥꯟꯂꯅꯤ
ꯍꯣꯡꯖꯤꯜꯂꯣ ꯍꯣꯡꯖꯤꯜꯂꯣ ꯗ꯭ꯔꯦꯁ ꯂꯩꯗ꯭ꯔꯤꯌꯦ ꯑꯝꯇ ꯂꯩꯒꯦ ꯑꯃꯝꯇ ꯂꯥꯛꯀꯦ ꯑꯗꯨꯒ
ꯂꯥꯛꯑꯣ ꯂꯥꯛꯑꯣ ꯅꯣꯡꯃ ꯐꯖꯅ ꯅꯪ ꯂꯥꯛꯑꯣ ꯇꯣ ꯑꯄꯥꯝ ꯑꯄꯥꯝꯕ ꯈꯜꯂꯣ ꯐꯖ ꯐꯖꯕ ꯑꯗꯨꯃꯥꯏ ꯌꯥꯎ ꯋꯤꯗꯅ ꯐꯖꯕꯁꯦ ꯐꯩꯖꯣꯝꯗꯤ ꯑꯗꯨꯝ ꯐꯖꯩꯗꯅ
ꯑꯥ ꯐꯖꯕꯅꯤ ꯐꯖꯕꯅꯤ
ꯑꯣ ꯅꯪ ꯀꯩꯅꯣ ꯇꯧꯔꯗꯤ ꯍꯥꯏꯔꯛꯑꯣ
ꯍꯣꯏ ꯍꯣꯏ ꯍꯥꯏꯔꯛ ꯑꯥ
ꯍꯣꯏ ꯑꯗꯨ ꯑꯩ ꯁꯣꯝꯗ ꯊꯕꯛ ꯑꯃ ꯆꯠꯂꯨꯈꯤꯒꯦ ꯚꯥꯏ ꯀꯥꯎꯔꯤꯑꯦ ꯈꯣꯏ ꯃꯥꯅ ꯎꯝ ꯊꯝꯃꯦ ꯊꯝꯃꯦ ꯎꯝ
ꯎꯝ